ꯂ꯭ꯂꯞ
ꯍꯜꯂꯣ
ꯇꯥꯏꯒꯣ
ꯑꯥꯎ ꯇꯥꯏꯌꯦ
ꯑꯣ ꯑꯩꯥꯏꯗꯩꯅꯣ
ꯑꯁ ꯆꯥꯛ ꯇꯣꯛꯑꯒ ꯐꯃꯨꯡꯗ ꯇꯥꯔꯦ
ꯊꯣꯛꯑꯦ ꯗ꯭ꯌꯨꯇꯤ ꯅꯪ ꯗ꯭ꯌꯨꯇꯤ ꯂꯣꯏꯕ ꯌꯥꯝ ꯊꯣꯛꯑꯦꯍꯦ
ꯑꯥ ꯗ꯭ꯌꯨꯇꯤꯁꯦ ꯂꯣꯏꯕꯕꯨꯗꯤ ꯂꯣꯏꯗ꯭ꯔꯤ
ꯀꯩ ꯋꯥꯗꯤꯒꯦ ꯑꯗꯨꯝ ꯍꯅ ꯌꯧꯈ꯭ꯔꯕꯗꯤ ꯗ꯭ꯌꯨꯇꯤ ꯂꯩꯈ꯭ꯔꯕ ꯅꯠꯇ꯭ꯔꯣ
ꯑꯁ ꯑꯩꯅ ꯉꯁꯤꯗꯤ ꯍꯨꯔꯥꯜꯂꯒ ꯇꯥꯒꯦꯅ ꯇꯥꯕ ꯇꯧꯒꯦ ꯌꯥꯝ ꯇꯧꯕꯅꯦ ꯑꯩꯒꯤꯁꯦ ꯑ ꯍꯣꯔꯦꯟ ꯃꯄꯨꯅ ꯐꯥꯗꯣꯛꯈ꯭ꯔꯒꯗꯤ ꯂꯣꯏꯔꯦ
ꯆꯥꯏꯅ ꯂ ꯑꯗꯤꯀ
ꯑꯥ
ꯏꯁꯇ ꯆꯥꯎꯕꯗꯣ ꯅꯨꯡꯉꯥꯏꯇꯕꯅꯤ ꯍꯦꯛ ꯍꯧꯒꯠꯂꯣ ꯁꯤꯕꯗꯤ ꯀꯩꯅ ꯆꯥꯔꯦ ꯑꯩꯈꯣꯏꯁꯨ ꯆꯥꯔꯒ ꯑꯗꯨ ꯁꯨꯝ ꯇꯦꯕꯜꯗꯣ ꯐꯝꯔꯒ
ꯑꯩꯈꯣꯏꯁꯨ ꯆꯥꯔꯦ ꯀꯔꯤ ꯑꯂꯨꯒ ꯉꯅꯥ ꯀꯇ
ꯑꯣ ꯉꯥꯀꯧꯇꯥ
ꯉꯥ ꯀꯧꯇꯥ ꯆꯥꯔꯦ ꯃꯌꯥꯝꯒꯤꯅꯤꯅ
ꯐꯥꯎꯅꯤ ꯑꯩꯈꯣꯏꯅ ꯃꯔꯦꯟ ꯅꯥꯒ ꯁꯣꯏ ꯁꯣꯏꯕꯨꯡ ꯍꯥꯏꯕ꯭ꯔꯥ
ꯑꯥ ꯑꯥ ꯑꯥ ꯍꯥꯎꯕꯅꯤ ꯃꯥꯏꯔꯦꯝ ꯃꯅꯥꯗꯤ ꯌꯥꯝ ꯆꯥꯅꯤꯡꯉꯦ ꯑꯩꯗꯤ ꯑꯩꯅ ꯌꯥꯝ ꯄꯥꯝꯖꯕꯗꯨꯗꯤ ꯑꯣꯏ
ꯍꯥꯎꯏꯀꯣ ꯑꯩꯁꯨ ꯑꯗꯨꯝ ꯄꯥꯝꯃꯦ ꯍꯥꯏꯗꯤ
ꯍꯥꯎꯋꯦ ꯑꯩꯁꯨ ꯌꯥꯝ ꯆꯥꯅꯤꯡꯉꯤ
ꯎꯝ
ꯑꯗꯨꯗꯨꯗ ꯑ ꯁꯥ ꯃꯇꯣꯡ ꯈꯔ ꯑꯦꯛꯁꯇ꯭ꯔꯥꯗ ꯈꯔ ꯍꯥꯞꯄ ꯑꯗꯒꯤꯅ ꯎꯃꯣꯔꯣꯛ ꯀꯩꯅꯣ ꯑꯥ
ꯪ ꯆꯧꯂꯣꯏ
ꯑꯥꯎ ꯆꯠꯅꯤꯡꯉꯦ ꯑꯁꯥꯗꯨꯁꯨ ꯑꯇꯩ ꯀꯔꯤꯝ ꯅꯠꯇꯦꯕ ꯄꯣꯡꯒꯦꯕ
ꯑꯗꯨꯅꯤ
ꯑꯗꯨꯒ ꯀꯔꯤ ꯎꯃꯣꯔꯣꯛꯒ ꯑꯖꯤꯅꯣ ꯃꯇꯇꯣꯒ ꯑ ꯑ ꯄꯥꯝꯃꯦꯃꯦ ꯁꯥꯗ꯭ꯔꯣ ꯅꯣꯏꯔꯗꯤ ꯏꯃꯥꯏ ꯑꯩꯈꯣꯏꯗꯤ ꯂꯣꯏꯔꯦ
ꯅꯅꯨꯡꯊꯗꯤ ꯑꯗꯨꯝ ꯁ
ꯍꯧꯖꯤꯛꯇꯤ ꯁꯥꯗ꯭ꯔꯣ ꯀꯩꯗꯧꯔꯖꯥꯠꯅꯣ ꯇꯥꯕ꯭ꯔꯣ ꯍꯜꯂꯣ ꯇꯥꯕ꯭ꯔꯣ
ꯍꯜꯂꯣ
ꯑꯥꯎ ꯇꯥꯏ ꯇꯥꯏ